ꯃꯣꯏꯁꯤꯗ ꯁꯝꯃꯤꯠ ꯍꯥꯏꯕ ꯑꯃ ꯌꯥꯎꯋꯦ
ꯑꯅꯤꯜꯗ ꯍꯧꯔꯒ ꯑꯅꯤꯜ ꯗ ꯍꯧꯔꯒ ꯋꯥꯔꯤ ꯁꯥꯁꯤꯔꯥ ꯈꯪꯗꯦꯅꯦ
ꯑꯣ ꯍꯣꯅꯕꯣꯖꯟꯗ
ꯑꯅꯤꯜꯗꯣ ꯑꯁ ꯉꯔꯥꯡ ꯅꯍꯥꯟꯗꯒꯤ ꯅꯨꯡꯇꯤꯒꯤ ꯊꯥꯔꯛꯑꯦ ꯃꯦꯁꯦꯖꯁꯦ ꯍꯟ
ꯍꯅꯁꯦ ꯎꯝ
ꯑꯗꯨꯕꯨꯗꯤ ꯍꯥꯟꯅꯩꯗ ꯑꯝꯗ ꯌꯥꯝ ꯀꯟꯅ ꯏꯔꯥꯡ ꯇꯧꯔꯛꯄ ꯅꯠꯇꯦꯗ ꯌꯥꯝ ꯀꯟꯅ ꯍꯧꯖꯤꯛꯇꯤ ꯑꯩꯈꯣꯏ ꯆꯍꯤ ꯃꯇꯥꯡꯁꯤꯅ ꯀꯩꯁꯨ ꯃꯌꯥꯝ ꯍꯥꯏꯖꯤꯟꯕꯗꯤ ꯉꯝꯃꯣꯏꯕꯀꯣ ꯑꯗꯨꯝ ꯄꯥꯎ ꯐꯥꯎꯅꯅꯤꯡꯕ ꯕꯤ ꯑꯃ ꯂꯩꯗꯥꯏꯅꯦ ꯑꯗꯨꯃꯥꯏꯅ ꯇꯧꯋꯦꯕ ꯑꯩꯅ ꯅꯃꯥꯟꯅꯕꯤꯁꯦ ꯌꯥꯝ ꯐꯕꯅꯦ ꯅꯃꯥꯟꯅꯕꯤꯁꯦ ꯒ꯭ꯌꯥꯟ ꯌꯥꯝ ꯇꯥꯔꯦꯅꯦ ꯀꯥꯏꯅ ꯁꯨꯝ ꯍꯥꯏꯕꯀꯣ ꯅꯃꯥꯟꯅꯕꯤ ꯅꯃꯥꯟꯅꯕꯤ ꯄꯕꯤꯅꯦꯀꯣ ꯑꯩꯅ ꯑꯗꯨꯃꯥꯏꯅ ꯊꯩꯗꯣꯛ ꯇꯛꯄꯅꯦꯕ ꯑꯁꯨꯝ ꯍꯥꯟꯅꯒꯤ ꯇꯥꯏꯞꯇꯗꯤ ꯀ꯭ꯔꯤꯒꯤ꯭ꯔꯤ ꯇꯛꯇꯦꯗ ꯁꯨꯝ ꯀꯣ ꯑꯉꯥꯡ ꯅꯠꯇ꯭ꯔꯕꯅꯤꯅ ꯑꯗꯩꯗꯤ ꯃꯥꯁꯨ ꯑꯇꯣꯞꯄ ꯅꯨꯄꯤꯁꯨ ꯌꯦꯡꯗꯤ ꯌꯦꯡꯉꯤꯅꯦꯕ ꯐꯪꯗꯕꯩ ꯇꯥꯏꯞ ꯇꯧꯔꯦꯕ ꯃꯥꯁꯦ ꯈꯪꯕ꯭ꯔꯥ
ꯍꯣꯏ
ꯅꯨꯄꯤ ꯐꯪꯗ꯭ꯔꯦꯕ ꯑꯗꯨꯗꯨꯅ ꯎ ꯋꯥꯔꯤ ꯁꯥꯟꯅꯕꯗꯤ ꯀꯩꯁꯨꯝ ꯀꯥꯏꯗꯦꯅ ꯈꯜꯂꯦ ꯑꯩꯅ ꯁꯤꯒꯤ ꯑꯦꯞꯁꯤꯗ ꯑꯗꯨꯒ
ꯅꯪ ꯑꯣꯗ ꯇꯧꯕꯗꯨꯗꯤ ꯑꯩꯉꯣꯟꯗ ꯊꯣꯛ ꯇ
ꯀꯩꯅꯣ ꯅꯪꯉꯣꯟ ꯇꯧꯕꯗꯨꯗꯤ ꯑꯩꯉꯣꯟꯗ ꯊꯣꯛꯇꯦꯕ
ꯅꯪꯉ ꯇꯧ ꯀꯁ ꯂꯩꯦ ꯃ ꯈ ꯇ ꯑꯕ
ꯑꯩꯅ ꯇꯧꯕꯁꯤꯗ ꯑꯣꯏꯣꯏ ꯀꯃꯥꯏꯅ ꯊꯣꯛꯇ꯭ꯔꯤꯅꯣ
ꯅꯪꯅ ꯇꯧꯕꯁꯦ ꯁꯤꯗ ꯌꯦꯉꯣꯟꯅ ꯀꯩꯅꯣ ꯀꯣꯜ ꯐꯪꯗꯦꯒ ꯍꯥꯏꯔ ꯊꯣꯛꯄꯗꯤ ꯊꯣꯛꯇꯕ
ꯎꯝ
ꯂꯥꯏꯔꯤꯛ ꯄꯥꯕꯒ ꯍꯩꯅꯗꯧ ꯃꯥꯟꯁꯤꯜꯂꯛꯇ꯭ꯔꯦꯗ ꯍꯧꯖꯤꯛ ꯐꯥꯟꯁꯦ
ꯍꯟꯗꯛꯇꯤꯅꯦ ꯑꯩꯗꯣ
ꯑ
ꯏꯁꯄꯦ ꯀꯩꯅꯣ ꯃꯤꯠꯁꯨ ꯌꯦꯡꯉꯨꯏꯑꯕ ꯀꯣꯛ ꯌꯥꯝ ꯆꯤꯛꯇꯅ ꯁꯤꯒꯦ ꯇꯧꯗꯅ ꯏꯕꯦꯝꯃ
ꯄꯒ
ꯑꯗꯣ ꯑꯩ ꯏꯁꯄꯦꯛꯇꯣ ꯎꯞꯄ ꯍꯩꯅꯗꯕꯒꯤ ꯌꯨꯝꯗ ꯂꯩꯕꯗꯣ ꯎꯞꯇꯦꯕ ꯑꯁꯦꯡꯕꯩꯗꯤ ꯐꯣꯟ ꯌꯦꯡꯕꯒꯁꯦ ꯎꯞꯄꯣ ꯍꯥꯏꯕ
ꯎꯝ ꯎꯞꯇꯧꯅꯦ ꯑꯗꯨꯝ ꯎꯞꯇ꯭ꯔꯗꯤ ꯄꯋꯥꯔ ꯍꯦꯟꯒꯠ ꯄꯟ
ꯈꯥꯡꯗꯅꯦ ꯊꯝꯕ ꯈꯥꯡ ꯌꯥꯝ ꯅꯨꯡꯉꯥꯏꯇꯦ ꯍꯥꯏꯕ
ꯁꯤꯗ ꯁꯥꯟꯅꯕꯁꯦ ꯕꯦꯛꯒ꯭ꯔꯥꯎꯟ ꯅꯣꯏꯁ ꯄꯥꯛꯇꯥꯥꯗꯧ ꯇꯧꯋꯦ
ꯇꯥꯗꯦ ꯌꯥꯝ ꯁꯦꯟꯁꯤꯇꯤꯞ ꯑꯣꯏꯗꯦ
ꯌꯥ ꯇꯔ ꯎꯝ
ꯌꯥꯝꯅꯕ ꯂꯥꯡꯉꯗꯤ ꯍꯧꯖꯦꯛ ꯆꯠꯄꯕꯨꯗꯤ ꯌꯥꯏ
ꯎꯝ ꯅꯨꯡꯊꯤꯟ ꯍꯌꯦꯡ ꯅꯨꯡꯊꯤꯟꯒ ꯁꯥꯟꯅꯁꯦ ꯅꯨꯡꯊꯤꯟꯗꯤ ꯍꯥꯡꯉ ꯂꯩꯕꯅꯤꯅ
ꯅꯨꯡꯇꯤꯒꯤ ꯑꯗꯨꯝ ꯁꯥꯟꯅꯁꯦ ꯑꯍꯤꯡ ꯑꯗꯨꯝ ꯁꯥꯟꯅꯁꯦ ꯅꯪ ꯅꯝꯕꯔ ꯑꯃ ꯁꯤꯜꯂꯣ ꯑꯩꯁ ꯄꯩꯁꯥ ꯇꯥꯜꯂꯤꯉꯩꯗ ꯑꯗꯝ ꯇꯥꯅꯤꯡꯉꯦ ꯍꯥꯏꯗꯤ ꯑꯌꯨꯛ ꯅꯨꯡꯊꯤꯟꯗꯤ ꯇꯨꯝ ꯂꯩꯅꯤꯡꯉꯦꯕ ꯑꯗꯨꯒ ꯎꯔꯤꯉꯩ ꯃꯇꯥꯡꯁꯤꯗ ꯐꯖꯅ ꯇꯧꯅꯤꯡꯉꯤ ꯑꯩ ꯍꯧꯖꯤꯛꯅꯦ ꯑꯩꯒꯤ ꯌꯥꯝ ꯐꯠꯇꯕ ꯑꯃ ꯍꯥꯏꯕꯤꯔꯛꯣ ꯏꯁꯧ ꯄꯪꯂꯥꯡꯗ ꯂꯥꯡꯅꯤꯡꯕꯤ ꯑꯃ ꯇꯧꯋꯦꯕ
ꯀꯔꯤꯗꯕꯅ ꯃ ꯆꯔ
ꯃꯨꯠ ꯁꯋꯁꯤꯗꯤ ꯄꯨꯔꯥ ꯕꯦꯔꯥꯅꯤ ꯀꯩꯅꯣꯒꯤ ꯎ ꯀꯔꯤꯕ ꯁꯣꯅꯤꯌꯥ ꯃꯆꯥꯒ ꯙꯤꯔꯁꯀꯒꯤ ꯍꯟꯗꯛꯀꯤ ꯑꯃ ꯀꯔꯤꯕ ꯂꯩꯕꯨꯒꯦꯒ ꯄꯤꯅꯕꯒꯤꯗꯣ ꯌꯥꯝ ꯅꯣꯏꯌꯦ ꯑꯁ ꯑꯩꯗꯤ ꯌꯥꯝ ꯍꯩꯅꯗꯤ ꯌꯥꯝ ꯄꯛ ꯇꯦ
ꯌꯥꯝꯒ ꯇꯧ ꯁꯥꯕꯅ
ꯌꯥꯝ ꯅꯣꯛꯅꯤꯡꯉꯦ ꯍꯥꯏꯕ ꯌꯥꯝ ꯄꯛꯇꯦ ꯍꯥꯏꯕ ꯄꯨꯔꯥ ꯃꯤ ꯑꯁꯣꯝꯒꯤ ꯃꯤꯒꯤ ꯏꯪꯂꯤꯁꯀꯤ ꯀꯩꯅꯣ ꯑꯁꯣꯝ ꯅꯥꯀꯟꯒꯤ ꯃꯤ ꯃꯄꯥꯟꯂꯣꯝꯒꯤ ꯃꯤꯅꯒ ꯇꯧꯔꯗꯤ ꯈꯔ ꯐꯖꯩꯌꯦꯕ ꯆꯥꯛꯑꯦ ꯈꯣꯠꯂꯦꯅ ꯍꯥꯏꯕꯤꯗꯧꯕ ꯑꯩꯈꯣꯏ ꯃꯅꯤꯄꯨꯔꯒꯤ ꯏꯈꯪ ꯈꯪꯅ ꯂꯩꯕ ꯃꯣꯏ ꯌꯦꯡꯅꯤꯡꯗ ꯋꯥꯅꯤꯅꯦ ꯁꯨꯝ ꯅꯣꯏ ꯇꯧꯕꯗꯤ ꯇꯧ ꯇꯕꯀꯣ ꯑꯗꯨꯁꯨ ꯌꯥꯝ ꯍꯩꯅꯖꯗꯦ ꯍꯥꯏꯕ
ꯃꯣꯏ ꯇꯧꯅꯤꯡꯕꯩ ꯇꯧꯔꯤꯅꯦ ꯍꯥꯏꯗꯤ ꯍꯥꯟꯒꯩꯕꯨ ꯀꯩꯁꯨꯌꯥꯝ ꯄꯥꯅ ꯇꯧꯗꯦꯗꯅ
ꯎꯝ
ꯇꯠꯇ ꯋꯥ
ꯃꯦꯛꯁꯤꯅꯥꯗꯣ ꯀꯩꯅꯣ ꯑꯩꯠꯁ ꯑꯥꯏ ꯚꯕꯤ ꯄꯣꯖꯤꯇꯤꯚ ꯑꯣꯏꯌꯦꯅ ꯍꯥꯏꯅꯩ ꯕꯥꯅꯤꯗ
ꯑꯣꯏꯔꯝꯃꯅꯤꯍꯦ ꯃꯦꯛꯁꯤꯅ ꯈꯤꯇꯪ ꯅꯠꯇꯦ ꯌꯥꯝ
ꯀꯅꯥ
ꯃꯦꯛꯁꯤꯅꯥ ꯈꯛꯇ ꯅꯠꯇꯦ ꯌꯥꯝꯃꯦ ꯍꯥꯏꯕ
ꯑꯣ ꯃꯥ ꯅꯣꯏꯒꯤ ꯀꯛꯆꯤꯡꯒꯤ ꯑꯃ ꯏꯉꯧꯉꯧꯕꯤ ꯑꯜꯕꯤꯅꯤꯖꯝ ꯅꯥꯕ ꯅꯨꯄꯤꯗꯣ
ꯎꯝ
ꯑꯗꯨꯁꯨ ꯕꯥꯏꯔꯗ ꯆꯠꯄꯒꯤ ꯑꯩꯅ ꯐꯦꯁꯕꯨꯛ ꯆꯪꯕꯁꯤꯗ ꯁꯨꯃꯥꯏꯅ ꯇꯧꯔꯒ ꯂꯩꯔꯝꯕ ꯄꯨ꯭ꯔꯥ ꯀꯩꯅꯣꯅꯦ ꯌꯨ ꯑꯦꯁ ꯑꯦꯒꯤ ꯅꯨꯄꯤꯅꯤ ꯍꯥꯏ ꯔꯁꯤꯌꯥ ꯄꯨꯔꯥ ꯔꯁꯤꯌꯥꯅꯤ ꯄꯤꯡ ꯄꯤꯡ ꯃꯆꯨ ꯑꯣꯏꯒ ꯇꯧꯔ ꯉꯥꯡꯅ ꯂꯩꯔꯝꯃꯤ ꯀꯔꯤꯅꯣꯗꯤ ꯈꯪꯗꯕ
ꯎꯝ
ꯑꯩꯅ ꯀꯔꯤ ꯑꯣꯏꯖꯥꯠꯅꯣꯅ ꯁꯨꯝ ꯍꯪꯅꯔꯤ ꯑꯗꯨꯒ ꯀꯅꯥꯅꯣꯃꯅ ꯀꯛꯆꯤꯡꯒꯤ ꯑꯗꯨꯒꯤ ꯅꯨꯄꯤꯗꯨ ꯑꯗꯨꯝ ꯑꯩꯈꯣꯏꯅꯁꯨ ꯃꯁꯛ ꯈꯪꯉꯤꯗꯅꯀꯣ ꯍꯥꯟꯅ ꯑꯗꯨꯝ ꯚꯥꯏꯔꯦꯜ ꯆꯠꯄ ꯚꯥꯏꯔꯦꯜ ꯆꯠꯄ ꯍꯥꯏꯗꯤ ꯐꯖ ꯍꯥꯏꯗꯤ ꯃꯤꯅ ꯁꯨꯝ ꯅꯨꯡꯁꯤꯕꯒꯤ ꯚꯥꯏꯔꯦꯜ ꯆꯠꯄꯗꯣ ꯑꯗꯨ ꯑꯣꯏꯕꯅꯦꯕ ꯑꯗꯨꯒꯗꯤ ꯑꯩꯅ ꯈꯪꯉꯤꯁꯤꯅ ꯀꯃꯥꯏꯅ ꯈꯪꯉꯤ
ꯅꯨꯄꯥꯗꯩꯛꯇ
ꯎꯝ ꯃꯤ ꯊꯨꯡꯅꯈ꯭ꯔꯦ ꯊꯨꯡꯅꯈ꯭ꯔꯦ ꯌꯥꯔꯦ ꯌꯥꯝ ꯉꯥꯡꯕꯤꯔꯨꯔꯅꯨꯅ ꯁꯌꯔ ꯇꯧꯅꯔꯦꯑꯦꯕ
ꯆꯦꯟꯒꯔꯥꯅꯦ
ꯑꯥ ꯑꯗꯨꯗ ꯈꯪꯉꯤꯕ ꯀ꯭ꯂꯥꯁ ꯑꯉꯥꯡꯅꯦꯌꯦ ꯅꯨꯄꯥꯒꯗꯣ ꯀ꯭ꯂꯥꯁ ꯇꯨꯌꯦꯜꯞ ꯊꯥꯏꯅꯦ ꯍꯥꯏꯕ꯭ꯔꯥ ꯀꯩꯅꯣꯝ ꯍꯥꯏꯕꯅꯦ ꯑꯗꯩꯗꯤ ꯅꯨꯄꯤꯗꯨꯅꯕꯨꯗꯤ ꯈꯔ ꯍꯜꯂꯦ ꯍꯥꯏꯕ꯭ꯔꯥ
ꯅꯨꯄꯤꯗꯁꯨ ꯑꯦꯂꯕꯦꯟꯂ ꯇꯨꯌꯦꯞꯂ ꯀꯥꯕꯅꯦ
ꯎꯝ ꯑꯗꯣ ꯑꯉꯥꯡ ꯉꯥꯛꯇꯅꯤꯗ
ꯑꯗꯣ ꯑꯗꯨ ꯀꯩꯅꯣ ꯃꯣꯏꯅ ꯚꯗꯤꯑꯣ ꯚꯤꯗꯤꯑꯣ ꯅꯝ ꯗꯁꯨ ꯌꯥꯕꯗꯣ ꯀꯩꯗꯧꯏꯅꯤ
ꯈꯪꯗꯦ ꯅꯨꯄꯥꯗꯨꯗꯤ ꯀꯩꯝꯇ ꯁꯣꯛꯇꯦ ꯅꯨꯄꯤ ꯈꯛꯇꯅ
ꯍꯣꯏ ꯑꯩꯈꯣꯏꯅ ꯁꯛ ꯈꯪꯅꯔꯨꯔꯤꯁꯦ
ꯄꯆ
ꯅꯨꯄꯥꯗꯨꯁꯨ ꯆꯠꯄꯨꯗꯤ ꯆꯠꯂꯤꯅꯦꯕ ꯁꯛ ꯎꯔꯤꯅꯦꯕ ꯑꯗꯨꯏꯁꯨ ꯃꯤꯅ ꯀꯌꯥ ꯊꯣꯏꯅ ꯉꯥꯡꯅꯕꯤꯗꯦ ꯍꯥꯏꯕ
ꯄꯤꯔ ꯐꯔꯗꯅꯅꯦ
ꯑꯗꯨꯒ ꯅꯨꯄꯤꯗꯨꯁꯨ ꯃꯤ ꯃꯌꯥꯝꯅꯁꯨ ꯃꯁꯛ ꯈꯪꯉ ꯂꯩꯕ ꯅꯨꯄꯤ ꯑꯣꯏꯌꯦꯕ ꯑꯗꯨꯒꯤꯅꯦꯕ ꯑꯗꯒꯤꯗꯤ ꯚꯥꯏꯔꯦꯜꯁꯤꯁꯨ ꯃꯣꯏ ꯈꯤꯇꯪ ꯅꯠꯇꯦꯕ ꯃꯅꯤꯄꯨꯔꯗ ꯆꯠꯂꯤꯁꯦ ꯃꯌꯥꯝꯅꯤꯗꯅ ꯈꯤꯇꯪ ꯃꯁꯛ ꯊꯣꯛ ꯅꯨꯄꯥ ꯑꯗꯒꯤꯗꯤ ꯃꯤꯅꯒ ꯃꯁꯛ ꯈꯪꯕ ꯃꯤꯁꯤꯅ ꯍꯦꯟꯅ ꯇ꯭ꯔꯣꯜ ꯇꯧꯕ ꯍꯦꯟꯕ
ꯃꯤꯅ ꯈꯛꯄ ꯑꯣꯏꯕ ꯑꯩꯁꯦ ꯈꯪꯗꯕ ꯃꯤꯗꯨꯗꯤ ꯀꯔꯤꯅꯣ
ꯑꯃ ꯄ꯭ꯔꯤꯌꯥꯡꯀꯥ ꯀꯒꯣꯇꯤ ꯃꯌꯨꯝꯒꯗꯣ ꯃꯣꯏꯁꯨ ꯑꯗꯨꯝ ꯏꯀꯥꯏ ꯈꯪꯗꯦ ꯑꯗꯨꯝ ꯊꯣꯛꯂꯛꯑꯦ ꯍꯥꯏꯕ
ꯊꯃꯦ ꯃꯥꯗꯤ ꯀꯨꯏꯗꯦꯗ
ꯑ ꯃꯥ ꯑꯗꯨꯃꯥꯏꯅ ꯇꯧꯔꯁꯨ ꯁꯣꯏꯈ꯭ꯔꯦ ꯁꯣꯏꯈ꯭ꯔꯦ ꯃꯣꯏꯅꯕꯨꯗꯤ ꯄꯥꯝꯃꯒ ꯇꯧꯕ ꯄꯣꯠ ꯑꯝꯇ ꯅꯠꯇꯦꯕ ꯕꯥꯔꯦꯜ ꯆꯠꯂꯤꯗꯣ ꯑꯗꯨ ꯆꯠꯈ꯭ꯔꯦ ꯈꯣꯠꯂꯦ ꯍꯥꯏꯗꯤ ꯇꯨꯃꯤꯟꯅ ꯂꯩꯐꯝ ꯑꯃ ꯊꯣꯛꯇ꯭ꯔꯣ ꯅꯠꯇ꯭ꯔꯣ
ꯎꯝ
ꯍꯥꯏꯗꯤ ꯀꯔꯤꯝꯇ ꯈꯟꯗꯦ ꯍꯥꯏꯕꯗꯣ ꯎꯠꯇꯣꯏ ꯁꯛꯎꯨꯔꯨ ꯁꯨꯝ ꯇꯨꯃꯤꯟꯅ ꯏꯀꯥꯏ ꯏꯀꯥꯏ ꯑꯩ ꯃꯥꯁꯨ ꯏꯀꯥꯏ ꯀꯥꯏꯅꯒ ꯍꯥꯏꯔꯒ ꯈꯜꯍꯟꯕꯗꯣ ꯑꯗꯨꯁꯨ ꯈꯪꯗꯦꯗ ꯒ꯭ꯌꯥꯟ ꯃꯦꯝ ꯇꯥꯗꯦ
ꯏ ꯀꯥꯏ ꯂꯠꯇꯕꯟ ꯇ ꯑꯣꯏꯁ
ꯀꯥꯏ ꯈꯪꯅꯔꯛꯇ꯭ꯔꯦ
ꯃꯣꯏ ꯃꯅꯨꯡꯗ ꯇꯧꯕꯗꯨꯗꯤ ꯃꯄꯥꯟꯗ ꯑꯣꯜꯂꯛꯇ꯭ꯔꯁꯨ ꯌꯥꯗ꯭ꯔꯗ
ꯑꯗꯨ ꯍꯣꯏ ꯃꯤꯁꯨ ꯅꯨꯡꯁꯤꯅꯕ ꯀꯣꯏꯃꯤꯅ ꯍꯧꯖꯤꯛꯀꯥꯟ ꯃꯇꯝꯗꯤ ꯂꯣꯏꯅ ꯑꯗꯨꯃꯥꯏꯅ ꯇꯧꯅꯔꯦ ꯍꯥꯏꯔꯁꯨ ꯚꯤꯗꯤꯑꯣ ꯅꯝꯃꯤꯅꯨ ꯀꯩꯒꯤꯅꯣ ꯍꯥꯏꯕ
ꯎꯝ ꯃꯣꯏ ꯄ꯭ꯔꯥꯏꯚꯦꯠ ꯇꯧꯖꯕꯅꯤ ꯇꯧꯖꯕꯅꯤ
ꯃꯤ ꯃꯌꯥꯝ ꯃꯥꯡ ꯅꯠꯇꯦꯕ ꯃꯣꯏꯅ ꯇꯧꯋꯔꯤꯗꯣ ꯑꯗꯣ ꯚꯤꯗꯤꯑꯣ ꯅꯝꯃꯒ ꯎꯠꯊꯣꯔꯛꯏꯗꯤ ꯃꯤ ꯃꯌꯥꯝ ꯑꯃꯥꯡ ꯇꯧꯕꯒ ꯆꯞ ꯃꯥꯟꯅꯗ꯭ꯔꯣ
ꯀꯥꯏ
ꯈꯣꯡꯒꯦꯗ ꯒ꯭ꯌꯥꯟ ꯇꯗꯦ ꯃꯤ ꯍꯣꯏ ꯂꯣꯏꯃꯛ ꯀꯩꯅꯣ ꯇꯧ ꯍꯥꯏꯗꯤ ꯈꯪꯗꯦꯗ ꯀꯔꯤ
ꯀ꯭ꯔꯤꯀꯦꯁꯦ ꯃꯊꯪ ꯆꯍꯤ ꯇꯥꯔꯦ ꯍꯥꯏꯗꯥꯏꯅꯦ
ꯀꯦꯒꯦ ꯒꯤ ꯂꯨꯍ ꯀꯩꯅꯨ ꯁꯦꯝꯕꯩ ꯊꯥꯒꯠꯂꯛꯄꯗꯨꯅ ꯃꯔꯣꯟ ꯑꯃ ꯁ꯭ꯋꯥꯏ ꯂꯥꯎꯏꯅꯦ ꯁꯛ ꯈꯪꯅ ꯇꯕꯒꯤ ꯁꯛꯁꯦ ꯑꯩꯅ ꯈꯪꯉ ꯂꯩꯕ ꯃꯤ ꯑꯣꯏꯕꯒꯤ ꯑꯃ ꯆꯦꯟꯕꯩꯗ ꯊꯥꯒꯠꯂꯛꯄꯗꯨꯗ ꯑꯃ ꯊꯥꯖꯗꯕꯤꯗꯣ
ꯎꯝ ꯁꯣꯐꯤꯌꯥꯅ ꯍꯥꯏꯔꯀꯟ ꯈꯪꯉꯤ
ꯂꯥꯏꯛꯀ ꯇꯧꯁꯤꯜꯂꯛꯏꯌꯦ ꯁ꯭ꯇꯦꯇꯁ ꯊꯝꯕꯗꯨꯗ ꯏꯀꯥꯏꯕꯁꯨ ꯈꯪꯗ꯭ꯔꯦ ꯅꯦ ꯃꯣꯏ ꯌꯥꯝ ꯊꯥꯖꯗꯤꯌꯦ ꯍꯥꯏꯅ ꯒꯦꯞꯁꯟ ꯏꯕꯗꯣ ꯑꯁ ꯑꯩꯁꯨ ꯊꯥꯖꯗꯦꯌꯦ ꯃꯥꯅ ꯔꯤꯄ꯭ꯂꯥꯏ ꯄꯤꯔꯛꯏꯅꯤꯀꯣ ꯌꯥꯝ ꯄꯛꯇꯝꯅꯦ ꯃꯤꯁꯤꯡꯁꯦ ꯌꯥꯝ ꯄꯛꯇ꯭ꯔꯦꯅ ꯃꯣꯏꯅꯤ ꯊꯨꯡꯅꯔꯒꯦ ꯃꯣꯏꯗꯤ
ꯅꯪꯁꯨ ꯊꯨꯡꯅꯅꯤꯡꯉꯤꯔꯣ
ꯃꯣꯏꯗꯤ ꯊꯨꯡꯅꯥꯒ꯭ꯔꯦ ꯊꯨꯡꯅꯥꯒ꯭ꯔꯦ
ꯅꯪꯅ ꯀꯅꯥꯒ ꯊꯨꯡꯅꯅꯤꯡꯉꯤꯅꯣꯕ
ꯑꯩꯅ ꯊꯨꯡꯅꯅꯤꯡꯕ ꯃꯤ ꯂꯩꯇꯦ ꯄꯛꯇꯕ ꯉꯥꯛꯇꯅꯦ ꯍꯧꯖꯤꯛꯀꯥꯟꯒꯤ ꯃꯇꯝꯗ ꯑꯩꯒꯤ ꯍꯥꯏꯕꯨ ꯂꯨꯄꯥ ꯂꯤꯁꯤꯡ ꯈꯔ ꯇꯥꯜꯍꯧꯕ ꯂꯨꯄꯥ ꯂꯤꯁꯤꯡ ꯇꯔꯥꯃꯨꯛ ꯇꯥꯟꯁꯤꯁꯦ ꯏꯕꯥꯅꯤ ꯁꯤꯗꯩꯁꯤꯗ ꯐꯣꯟ ꯅꯝꯕꯔ ꯗꯣ ꯑꯔꯩꯕ ꯉꯩ ꯆꯦꯟꯖ ꯇꯧꯁꯦ ꯑꯁꯦꯡꯕꯩꯅꯦ ꯇꯥꯟꯒꯦꯅ ꯇꯥꯜꯂꯗꯤ ꯅꯪ ꯀꯇꯨ ꯀꯔꯟ ꯊꯥꯔꯦꯛ ꯊꯥꯔꯦꯛꯇꯣ ꯌꯥꯔꯣꯏ ꯑꯩꯉꯣꯟꯗꯗꯤ
ꯏꯁ ꯃꯇꯝꯕꯨ ꯐꯪꯉꯅꯤ ꯇꯥꯟꯁꯤ ꯏꯕꯦꯝꯃ
ꯃꯇꯝ ꯁꯤ ꯇꯨꯝ ꯇꯨꯝꯗꯉꯩ ꯇꯥꯟꯒꯗꯝꯅꯦ ꯁꯨꯃꯥꯏꯅ ꯇꯨꯝꯗꯉꯩ ꯇꯥꯟꯒꯗꯕꯅꯤ ꯀꯥꯏ ꯍꯥꯏꯗ꯭ꯔꯣ ꯍꯧꯖꯤꯛ ꯁꯤꯔꯦ ꯇꯨꯝꯅꯤꯡꯕꯅ ꯃꯤꯅꯤꯠ ꯇꯔꯥ ꯁꯨꯔꯦ ꯑꯝꯇ ꯊꯝꯃꯒꯦ ꯉꯝꯃꯔꯣꯏ
ꯉꯁꯤ ꯂꯣꯏꯖꯤꯜꯂꯁꯦ